ꯎꯝ ꯑꯁ ꯀꯩꯗꯧꯅꯔꯤꯅꯣ
ꯁꯥꯎꯒꯅꯨ ꯅꯦꯠꯇꯣ ꯅꯨꯡꯉꯥꯏꯇꯕ
ꯀꯔꯤꯒꯤ ꯁꯥ
ꯆꯥꯛ ꯆꯥꯔꯕ꯭ꯔꯣ
ꯆꯗ꯭ꯔꯤꯌꯦ ꯅꯗꯤ
ꯑꯩꯈꯣꯏ ꯆꯥꯗ꯭ꯔꯤꯅ ꯑꯩꯈꯣꯏꯗꯤ ꯍꯣꯔꯦꯟ ꯆꯥꯒꯅꯦ ꯀꯩꯗꯧꯔꯝꯃꯤꯅꯣ
ꯎ
ꯍꯥꯥ
ꯐꯃꯨꯡꯗ ꯂꯩꯕꯅꯦ
ꯀꯅꯥꯒ ꯐꯝꯃꯃꯤꯅꯣ
ꯏꯊꯟꯗꯟꯅꯦ
ꯑꯁꯦꯡꯕꯩꯔꯣ
ꯏ ꯃꯥꯅꯤꯗ
ꯃꯥꯟꯗꯦꯗ
ꯊꯟꯗ ꯂꯩ
ꯅꯥꯇꯣꯝꯗ ꯐꯝꯕ ꯃꯥꯟꯗꯗ
ꯁꯣꯡꯗꯤ ꯁꯕ ꯆꯁ
ꯊꯣꯡꯗꯔꯤꯌꯦ
ꯎ
ꯃꯗ ꯅ ꯊꯣꯡꯒꯅꯦ
ꯀꯩ ꯍꯥꯏꯒ
ꯃꯦꯗꯥꯅ ꯊꯣꯡꯒꯅꯤ ꯍꯥꯏ
ꯃꯦꯗꯥꯝ
ꯑꯥꯎ
ꯑꯣ ꯃꯦꯗꯥꯝ ꯄꯥꯏꯁꯤꯔꯣ
ꯑꯩꯈꯣꯏ ꯍꯣꯁꯇꯦꯜꯅ ꯂꯩꯕ ꯃꯦꯗꯥꯝꯅ ꯊꯣꯡꯉꯒꯅꯤ ꯍꯥꯏꯕ
ꯑꯣ ꯑꯣ ꯑꯣ ꯑꯩꯗꯤ ꯅꯪ ꯌꯨꯝꯗ ꯂꯩꯕ꯭ꯔꯥ ꯈꯟꯕ
ꯎꯝ
ꯀꯩ ꯇꯝꯂꯤꯅꯣ ꯅꯪꯅ
ꯁꯤꯗꯤ ꯀꯥꯏ ꯀꯥꯏ ꯆꯂꯨꯨꯔꯦ
ꯁꯤꯁꯦ ꯑꯁ ꯌꯨꯝꯗ ꯑꯗꯨꯝ ꯂꯩꯌꯦꯗ ꯃꯄꯥꯟ ꯃꯄꯥꯟ ꯊꯣꯛꯇꯦꯗ ꯅꯪ ꯀꯣꯂꯦꯖ ꯀꯣꯂꯦꯖ ꯀꯥꯕ꯭ꯔꯥ
ꯑ
ꯑꯗꯨꯗꯤ ꯀꯣꯂꯦꯖꯁꯤ ꯂꯣꯏꯔꯤꯕꯣ
ꯂꯣꯏ
ꯆꯝ ꯀꯨꯏꯔꯦ
ꯃꯃꯥꯡ ꯆ ꯆꯍꯤ ꯀꯕꯤꯅ
ꯑꯣ ꯑꯩꯈꯣꯏ ꯕꯦꯆ ꯑꯣꯏꯔꯝꯒꯅꯤ ꯑꯗꯨ ꯊꯕꯛ ꯌꯥꯝ ꯆꯤꯟꯕ ꯃꯥꯜꯂꯦꯗ ꯃꯩꯁꯦ
ꯆꯥꯕ꯭ꯔꯥ
ꯇꯥꯏ ꯇꯥꯏ ꯄꯒꯔ ꯆꯒꯔꯅꯅ
ꯀꯔꯅ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
ꯂꯩꯕꯁꯤꯔꯣ
ꯑꯥꯕꯣ
ꯂꯩꯕꯗꯨꯔ ꯍꯥꯏꯕ
ꯃꯥꯅꯦ ꯃꯥꯅꯦ ꯍꯣꯏ
ꯇꯝꯄꯥꯛ
ꯑꯣ
ꯍꯣꯁꯇꯦꯜ ꯅꯪ ꯅꯪꯪꯅ ꯃꯥꯁꯇꯥꯔ ꯇꯝꯔꯤꯔꯥ ꯅꯠꯇ꯭ꯔꯒ
ꯑꯩ ꯃꯥꯁꯇꯔ ꯇꯝꯗꯔꯦꯗ ꯇꯣꯛꯑꯦ
ꯍꯥꯏꯕꯗꯤ ꯑꯩ ꯒꯦꯖꯨꯋꯦꯁꯟ ꯇꯧꯅ -ꯇꯧꯅ ꯀꯣ
ꯎꯝ
ꯁ꯭ꯀꯨꯜꯒ ꯁ꯭ꯀꯨꯜꯗ ꯌꯥꯎꯕꯅꯦꯕ ꯌꯥꯎꯕꯗꯨ ꯗ ꯑꯗꯨꯝ ꯌꯥꯎꯔꯒ ꯑꯗꯨ ꯂꯥꯁ ꯌꯤꯑꯔ ꯂꯣꯏꯁꯤꯜꯂꯦ ꯂꯣꯏꯁꯤꯜꯂꯒ ꯑꯗꯨꯒ ꯑꯁꯤ ꯀꯩꯅꯣꯗ ꯑꯃꯨꯛ ꯀꯣꯆꯤꯡ ꯁꯦꯟꯇꯔꯗ ꯆꯪꯉꯦ
ꯎꯝ
ꯋꯥꯔꯗꯦꯟꯒ ꯑꯣꯖꯥꯏꯗꯃꯛꯇ
ꯎꯝ
ꯑꯗꯣ ꯍꯧꯖꯤꯛ ꯑꯗꯨꯝ ꯂꯩꯔꯦ ꯂꯥꯁ ꯑꯩꯒꯤ ꯑꯗꯨꯝ ꯑꯩꯒꯤ ꯀꯩꯅꯣ ꯁ꯭ꯇꯗꯤꯁ ꯂꯣꯏꯔꯒ ꯑꯗꯨꯝ ꯍꯥꯏꯕꯗꯤ ꯁ꯭ꯇꯗꯤꯁ ꯇꯧꯅ ꯇꯝꯅ ꯑꯣꯖꯥꯗꯣ ꯑꯣꯏꯔꯒ ꯑꯗꯨꯝ ꯆꯪꯉꯛꯈ꯭ꯔꯕꯅꯦꯕ ꯑꯩꯗꯣ
ꯑꯣ ꯑꯣ ꯍꯧꯖꯤꯛꯁꯦ ꯑꯣꯖꯥ ꯑꯣꯏꯅ ꯍꯣꯁꯇꯦꯜꯗ ꯂꯩꯕꯅꯦ ꯍꯥꯏꯕꯅꯤ
ꯑꯥ
ꯑꯣ ꯑꯩꯒꯤ ꯑꯃꯨꯠ ꯁꯥꯇ꯭ꯔ ꯑꯣꯏꯕ꯭ꯔꯥ ꯈꯟꯕ
ꯑꯥ
ꯌꯥꯝ ꯐꯥꯏꯅꯦ ꯑꯣꯖꯥ ꯇꯧꯕꯗꯤ ꯑꯣꯖꯥꯗꯤ ꯄꯦꯁꯦꯟ ꯈꯔ ꯂꯩꯕ ꯃꯤꯅ ꯇꯒꯗꯕꯅꯦ ꯑꯗꯨ ꯀ꯭ꯋꯥꯂꯤꯇꯤꯗꯨ ꯌꯥꯎ ꯕ ꯃꯥꯜꯂꯦ ꯅꯥꯉꯣꯟꯗ
ꯅꯪꯗꯤ ꯀꯩꯔꯤ ꯇꯧꯔꯤꯕꯅꯣ ꯃꯁꯇꯔ ꯇꯝꯔꯤꯔ ꯀꯩꯗꯧꯔꯤꯅꯣ
ꯇꯝꯗꯦꯗ ꯃꯥꯁꯇꯔ ꯑꯩ - ꯑꯩꯁ ꯇꯝꯅꯤꯡꯗꯕꯀꯣ ꯗꯨꯝ ꯂꯩꯕꯅꯦꯗ
ꯊꯕꯛ ꯑꯃ ꯑꯃ ꯌꯦꯡꯕ ꯌꯥꯗ꯭ꯔꯣ
ꯌꯦꯡꯕ ꯌꯥꯏ ꯑꯗꯨꯁꯨ ꯌꯦꯡꯔꯒꯦ
ꯇꯃꯦꯡꯂꯣꯡꯗꯒꯤꯔ ꯅꯪ
ꯃꯥꯅꯦ ꯑꯗꯨꯔꯣꯝ ꯗꯩꯅꯦ ꯅꯠꯇꯦ ꯃꯅꯨꯡ ꯃꯅꯦ ꯑꯩꯈꯣꯏꯅ ꯃꯅꯨꯡꯗ ꯃꯥꯟꯅꯦ ꯍꯣꯏ ꯋꯤꯟꯇꯔ ꯃꯇꯝꯗꯤ ꯑꯁ ꯅꯨꯡꯉꯥꯏꯕꯅꯦ ꯑꯈꯣꯏ ꯇꯃꯦꯡꯂꯣꯡꯗꯗꯤ
ꯋꯤꯟꯇꯔ
ꯑꯗꯣ ꯀꯥꯂꯦꯟꯗꯗꯤ ꯅꯣꯡ ꯆꯨꯃꯟꯕꯒꯤꯀꯣ ꯌꯥ ꯐ꯭ꯔꯦꯗ ꯃꯩ ꯃꯨꯠꯄꯒꯨꯝꯕ ꯅꯣꯡ ꯆꯨꯕꯒꯤ ꯃ -ꯅꯨꯡꯁꯤꯠ ꯄꯨꯛꯀꯟꯕꯒꯤꯀꯣ ꯃꯩꯒꯨꯝꯕ ꯌꯥꯝ ꯃꯨꯠꯄ ꯅꯨꯡꯉꯥꯏꯖꯦ
ꯍꯥꯎ
ꯅꯨꯡꯁꯤꯠ ꯀꯟꯕꯒꯤ ꯑꯈꯣꯏꯔꯣꯝꯗ ꯑꯗꯨꯒ ꯅꯣꯡꯁꯨ ꯌꯥꯝ ꯆꯨ ꯆꯨꯝꯃꯟꯕꯒꯤ ꯂꯩꯕ ꯅꯨꯡꯉꯥꯏꯇꯕ ꯗꯒꯤ
ꯎꯝꯍꯝ ꯅꯨꯡꯉꯥꯏꯔꯝꯗꯧ ꯃꯥꯜꯂꯦ
ꯍꯣꯏ ꯅꯣꯡꯃ ꯀꯣꯏꯔꯛꯑꯣꯅꯦ ꯑꯈꯣꯏ ꯔꯣꯝꯗꯁꯨ ꯅꯪꯅ ꯀꯥꯏꯗꯒꯤꯅꯣ
ꯑꯩ ꯆꯥꯟꯗꯦꯜ ꯗꯤꯁꯇ꯭ꯔꯤꯛ
ꯅꯣꯏꯒꯤ ꯏꯔꯣꯝꯕꯗꯣ ꯌꯥꯝ ꯂꯩꯔꯝꯒꯅꯤꯗ
ꯎꯝ ꯌꯥꯏꯌꯦ
ꯄꯜꯂꯦꯒ ꯅꯣꯢ ꯔꯣꯝꯗ ꯂꯩꯔꯝꯕ ꯃꯥꯜꯂꯦꯗ
ꯎꯝ
ꯀ꯭ꯂꯥꯁꯇꯤ ꯆꯠꯄ꯭ꯔꯥ ꯉꯁꯤ ꯀ꯭ꯂꯥꯁ ꯂꯧꯕ꯭ꯔꯥ ꯑꯉꯥꯡꯁꯤꯡꯗꯨ
ꯎꯝ ꯑꯌꯨꯛꯇ ꯂꯧꯋꯦ ꯀ꯭ꯂꯥꯁ ꯑꯅꯤ ꯄꯤꯔꯤꯠ ꯑꯅꯤ ꯆꯪꯉꯦ
ꯍꯥꯏ ꯁ꯭ꯀꯨꯜꯗꯔ ꯅꯠꯇ꯭ꯔꯒ
ꯅꯠꯇꯦ ꯑꯩꯈꯣꯏ ꯀꯣꯆꯤꯡ ꯁꯦꯟꯇꯔꯅꯦ ꯅꯣ ꯕꯤꯗ꯭ꯌꯥꯒ ꯁꯥꯏꯅꯤꯛꯀꯤ
ꯑꯣ ꯍꯣ ꯍꯣꯏ ꯑꯁ ꯌꯥꯝ ꯐꯔꯦꯅꯦ ꯑꯗꯨꯗꯤ ꯑꯍꯩꯒꯤ ꯕꯦꯁ ꯏꯁꯇꯨꯗꯦꯟ ꯉꯥꯛꯇ ꯑꯣꯏꯔꯝꯒꯅꯤ ꯅꯣꯏꯒꯤ ꯁꯥꯇ꯭ꯔꯁꯨ
ꯑꯣ ꯅꯨꯄꯤꯒ ꯅꯨꯄꯥ ꯂꯩꯌꯦꯕꯀꯣ
ꯎꯝ
ꯑꯗꯨꯅ ꯃꯤꯗꯣ ꯌꯥꯝꯃꯦ ꯋꯥꯟ ꯍꯟꯗ꯭ꯔꯦꯗ ꯑꯦꯟ ꯇ꯭ꯋꯦꯟꯇꯤ ꯐꯥꯏꯚ ꯂꯩꯌꯦ ꯑꯉꯥꯡ ꯉꯇ
ꯑꯥ
ꯑꯗꯨꯒ ꯑꯥꯎꯠꯁꯥꯏꯗꯠꯇꯒ ꯑꯣꯖꯥ ꯃꯔꯤ ꯂꯥꯛꯑꯦ ꯃꯅꯨꯡꯗ ꯑꯩꯈꯣꯏ ꯃꯔꯤ ꯂꯩꯔꯦ ꯅꯨꯄꯥꯅꯤ ꯑꯗꯨꯒ ꯃꯤꯁ ꯑꯩꯒ ꯃꯤꯁ ꯑꯃꯒ
ꯑꯣ ꯍꯣꯏ ꯀꯣꯂꯦꯖꯀꯤ ꯅꯪ ꯀꯥꯏ ꯀꯥꯕꯅꯣ
ꯑꯩ ꯀ ꯀꯆꯤꯡꯗ ꯇꯝꯃꯦ
ꯑꯣ
ꯑꯜ ꯂꯄꯒ ꯇꯝꯕꯒ ꯉꯝꯗꯦꯗ
ꯈꯣꯏꯅꯦ ꯗꯦ ꯑꯦꯝ ꯀꯣꯂꯦꯖꯇꯀꯣ
ꯑꯣ
ꯃꯣꯏꯗꯤ ꯕꯣꯔꯤꯌꯟꯗꯣ ꯃꯇꯝ ꯐꯪꯗꯕꯅꯤꯅꯀꯣ
ꯎꯝ ꯄꯨꯡꯉꯜꯗꯗꯤ ꯌꯦꯡꯉꯦ ꯊꯦꯡꯕ ꯑꯗꯨꯗꯤ ꯌꯦꯡꯕ ꯉꯝꯗꯦꯗꯣ ꯄꯨꯡ ꯃꯉꯥꯗ ꯍꯧꯒꯠꯄꯅꯤꯅꯣ
ꯑꯆꯥ ꯑꯆꯥ
ꯕꯔꯣ ꯃꯈꯥꯏꯒꯨꯝꯕ ꯀꯣ
ꯅ ꯏꯟ ꯏꯟꯇ꯭ꯔꯦꯁ ꯌꯥꯎꯕꯔ ꯔꯣꯜꯗ
ꯌꯥꯎꯌꯦ
ꯌꯥꯎꯔꯗꯤ ꯑꯃꯨꯛ ꯍꯧꯒꯠꯂꯒ
ꯎꯝ ꯑꯃꯨꯛ ꯍꯧꯒ ꯑꯃꯨꯛ ꯍꯧꯒꯠꯂ ꯌꯦꯡꯕ ꯇꯧꯔꯀ ꯑꯩ ꯄꯨꯡ ꯃꯉꯥꯗ ꯄꯨꯡ ꯑꯅꯤ ꯃꯈꯥꯏ ꯁꯥꯟꯅꯕ ꯀꯥꯟꯗꯗꯤ ꯄꯨꯡ ꯃꯉꯥꯗ ꯍ ꯍꯧꯒꯠꯄꯗꯤ ꯉꯝꯗꯦꯗꯅ
ꯑ ꯋꯥꯕꯨꯗꯤ ꯋꯥꯔꯝꯒꯅꯤ ꯅꯣꯏꯁꯦ ꯑꯩꯅ ꯑꯁ ꯉꯟꯅ ꯍꯧꯒꯠꯄꯗꯣ ꯑꯩꯅ ꯈ꯭ꯋꯥꯏꯗꯒꯤ ꯑꯋꯥꯕ ꯊꯕꯛꯅꯤ ꯑꯩꯒꯤꯗꯤ
ꯅꯍꯥꯟꯗ ꯄꯨꯡ ꯑꯅꯤ ꯃꯈꯥꯏꯗꯣ ꯌꯦꯡꯉꯒ ꯑꯗꯨ ꯍꯥꯀꯠꯄ ꯀꯥꯟꯅꯤ ꯀꯗꯥꯥꯏ ꯀ꯭ꯂꯥꯁ ꯇꯥꯏꯃꯤꯡ ꯇꯧꯔ ꯄꯒ ꯍꯥꯎꯀꯠꯂꯒ ꯆꯪꯉꯤꯅ ꯀꯩꯅꯣ
ꯅꯨꯡꯊꯤꯜꯗꯗꯤ ꯀ꯭ꯂꯥꯁ ꯂꯧꯗ꯭ꯔꯣ ꯅꯣꯏ
ꯂꯧꯗ꯭ꯔꯦ ꯅꯨꯡꯊꯤꯟꯗꯤ ꯀꯅꯥꯁꯨ ꯀꯅꯥ ꯂꯧꯗ꯭ꯔꯦ ꯑꯗꯨꯝ ꯊ꯭ꯔꯤꯗꯒꯤ ꯐꯣꯔ ꯐꯥꯎꯕꯗꯤ ꯍꯤꯟꯗꯤꯒ ꯒ꯭ꯔꯥꯃꯥꯒꯤ ꯀ꯭ꯂꯥꯁ ꯂꯩ ꯑꯗꯨꯨꯅ ꯑꯥꯎꯁꯥꯏꯗꯇ ꯑꯣꯖꯥ ꯁ ꯂꯥꯛꯄ ꯀꯣ
ꯑ ꯔꯦꯁ ꯔꯦꯁ ꯃꯇꯝꯗꯤ ꯐꯪꯉꯝꯒꯅꯤ ꯑꯗꯨꯗꯤ
ꯔꯦꯁ ꯃꯇꯝꯗꯤ ꯐꯪꯉꯦ ꯍꯧꯖꯤꯛ ꯍꯧꯖꯤꯛ ꯑꯣꯖꯥꯁꯤꯡ ꯀ꯭ꯂꯥꯁ ꯂꯧꯔꯦ ꯑꯩꯈꯣꯏꯅ ꯔꯦꯁ ꯇꯧꯔꯛ ꯅꯣꯏꯁꯦ ꯅꯨꯡꯊꯤꯟꯗꯅ
ꯕꯥꯔꯣꯗꯒꯤ ꯇꯨ ꯊꯥꯔꯇꯤ ꯐꯥꯎꯕ ꯑꯗꯨꯝ ꯕꯥꯔꯣꯗꯒꯤ ꯇꯨ ꯊꯥꯔꯇꯤ ꯍꯥꯏꯕꯁꯤꯗꯤ ꯑꯉꯥꯡꯁꯤꯡ ꯔꯦꯁ ꯇꯧꯋꯦꯕꯀꯣ ꯑꯩꯈꯣꯏꯁꯨ ꯑꯗꯨꯝ ꯄꯣꯊꯥꯕ ꯑꯩꯈꯣꯏꯗꯤ ꯑꯗꯨꯝ ꯅꯨꯡꯊꯤꯟꯜꯗꯒꯤ ꯑꯗꯨꯝ ꯄꯥꯔꯛꯈ꯭ꯔꯣ ꯍꯣꯔꯦꯟ ꯄꯨꯡ ꯀꯩꯅꯣ ꯐꯥꯎꯕ ꯁꯚꯦꯟ ꯃꯣꯏ ꯆꯥꯛ ꯆꯥꯕꯁꯦ ꯁꯚꯦꯟꯗ ꯆꯥꯛ ꯆꯥꯕꯅꯦꯕ ꯑꯗꯨ ꯃꯇꯨꯡꯗ ꯁꯚꯦꯟ ꯗꯦ ꯆꯥꯛꯆꯥꯔꯗꯣ ꯑꯗꯨ ꯃꯇꯨꯡꯗ ꯃꯣꯏ ꯁꯦꯐꯇꯗꯤ ꯇꯧꯔꯅꯤ ꯁꯦꯜꯐ ꯏꯁꯇꯗꯤ ꯇꯧꯕ ꯃꯇꯝꯗ ꯑꯩꯈꯣꯏ ꯑꯗꯨꯝꯕꯨ ꯁꯥꯡꯕꯤꯔꯅꯤ ꯁꯉ ꯄꯨꯡ ꯅꯥꯏ ꯅꯥꯏꯟ ꯅꯥꯏꯟ ꯅꯥꯏꯟ ꯊꯥꯔꯇꯤ ꯅꯠꯇꯦꯗꯤ ꯅꯥꯏꯟ ꯑꯗꯨꯝ ꯇꯨꯝꯕ ꯆꯪꯕꯅꯦꯕ
ꯎ
ꯑꯗꯨꯗꯩꯗꯤ ꯑꯗꯨꯝ ꯐ꯭ꯔꯤ ꯑꯣꯏꯔꯦ ꯑꯗꯨ ꯃꯔꯛꯇ ꯆꯪꯗꯕꯁꯨ ꯀꯥꯈꯠꯇꯕꯁꯨ ꯌꯥꯎꯋꯦ ꯑꯗꯨꯗ ꯑꯣꯖꯥ ꯑꯃ ꯂꯩꯔꯗꯤ ꯀꯥꯈꯠꯇꯕꯁꯨ ꯌꯥꯎꯋꯦꯕ
ꯑꯩꯈꯣꯏꯁꯨ ꯊꯥꯏꯅ ꯍꯥꯏ ꯁ꯭ꯀꯨꯜ ꯃꯇꯝꯗ ꯑꯗꯨꯝ ꯕꯣꯔꯗꯤꯡꯗ ꯂꯩꯕꯒꯤꯀꯣ ꯅꯣꯏ ꯁꯇꯒꯁ ꯃꯔꯅꯤ ꯑꯩꯣꯏꯁ
ꯍꯝ
ꯅꯪꯗꯤ ꯕꯣꯔꯗꯤꯡꯗ ꯂꯩꯗ꯭ꯔꯣ
ꯎꯝ ꯀ꯭ꯂꯥꯁ ꯊ꯭ꯔꯤꯗꯒꯤ ꯀ꯭ꯂꯥꯁ ꯇꯦꯟ ꯐꯥꯎꯕ ꯕꯣꯔꯗꯤꯡꯗ ꯂꯩꯑꯦ ꯐꯥꯗꯔꯈꯣꯏꯒꯤ ꯁ꯭ꯀꯨꯜꯗ
ꯑꯩꯁꯨ ꯀ꯭ꯂꯥꯁꯁꯤ ꯀ꯭ꯂꯥꯁ ꯋꯥꯟꯗꯒꯤ ꯇꯦꯟ ꯐꯥꯎꯕ ꯕꯣꯔꯗꯤꯡꯗ ꯂꯩ ꯑꯗꯨꯒꯂꯚꯦꯟ ꯇꯨꯋ ꯑꯃꯨꯛ ꯂꯩꯔꯦ
ꯑꯂꯦꯟ ꯆꯥꯎꯁꯦ ꯣꯇꯤꯡ ꯇ ꯂꯩꯦ
ꯕꯣꯔꯗꯤꯡ ꯂꯩꯕꯁꯦ ꯑꯁꯨ ꯋꯥꯔꯦꯗ
ꯑꯗꯨꯁꯨ ꯋꯥꯔꯁꯨ ꯅꯨꯡꯉꯥꯏ ꯑꯗꯨꯅ
ꯑꯩꯈꯣꯏꯔꯣꯝꯁꯦ ꯑꯁ ꯋꯥꯏ ꯕꯣꯗꯤꯡꯁꯦ ꯃꯤ ꯄꯪꯊꯝ ꯊꯝꯕꯀꯣ ꯑꯣ ꯄꯪ ꯂꯧꯧ ꯂꯧꯕꯀꯣ ꯑꯦꯠꯃꯤꯁꯟꯗꯣ ꯃꯤꯔ ꯔꯨꯝꯗꯩꯅꯝ ꯆꯤꯜꯂꯒ ꯂꯩꯕꯅꯦꯕ ꯤꯄꯗ ꯀꯨꯟ ꯍꯦꯜꯂꯒ ꯊꯝꯕꯅꯦ ꯐꯃꯨꯡꯗꯣ ꯑꯞ ꯏꯁꯇꯤꯌꯥꯔꯒꯤ ꯇꯥꯏꯞꯇ ꯁꯦꯝꯃꯅꯦꯕ ꯑ ꯌꯥꯝ ꯆꯤꯉꯒ ꯂꯩꯌꯦ ꯑꯩꯈꯣꯏ ꯃꯇꯝꯗꯗꯤ ꯅꯣꯅꯦꯗꯗꯤ ꯁꯥꯕꯁꯨ ꯁꯥꯕꯅꯦ ꯏꯝꯐꯥꯜꯗꯒꯤ ꯍꯦꯟꯅ ꯁꯥꯕꯅꯤ ꯑꯗꯨ ꯅꯨ ꯑꯁ ꯑꯣ ꯑꯩ ꯌꯥꯝ ꯋꯥꯔꯦ ꯍꯥꯏ ꯁ꯭ꯀꯨꯜ ꯃꯇꯝꯗꯗꯤ
ꯀꯅꯉ
ꯕꯣꯔꯗꯤꯡꯒꯤ ꯆꯥꯛ ꯌꯦꯟꯁꯥꯡꯁꯨ ꯑꯁ ꯑꯣ ꯃꯁ ꯃ ꯆꯥꯞ ꯃꯅꯥꯏ
ꯎꯝ
ꯊꯣꯡ ꯊꯣꯡꯉꯒ ꯄꯤꯌꯦ ꯑꯉꯥꯡ
ꯑꯩꯣꯏ ꯕꯣꯔꯗꯤꯡ ꯂꯩꯔꯁꯨ ꯑꯗꯨꯃꯥꯏꯅ ꯆꯥꯏ ꯀꯩꯅꯣ ꯑꯩꯈꯣꯏꯁꯨ ꯆꯐꯨ ꯑꯆꯕꯗꯨꯗ ꯊꯣꯡꯉꯅꯤ ꯑꯗꯨꯁꯨ ꯂꯁꯟꯗ ꯊꯣ ꯁꯄꯜ ꯐꯟꯖꯥ ꯑꯗꯨꯒ ꯑꯦꯟꯁꯥꯡꯗꯨꯅ ꯀꯥꯡꯇꯛꯇꯣ ꯑꯩꯈꯣꯏ ꯀꯩꯅꯣ ꯋꯥꯗ ꯑꯩꯈꯣꯏ ꯋꯥꯗꯣꯗꯤꯦ ꯆꯣꯂ ꯀꯩꯅꯣ ꯑꯃ ꯆꯪꯗꯔꯥ ꯑꯃꯨꯕ ꯑꯃ
ꯑꯥ ꯑꯥ
ꯑꯗꯨꯒꯨꯝꯕꯗꯣ ꯍꯥꯏꯕꯗꯤ ꯀꯥꯡꯇꯛꯇꯤ ꯀꯨꯏꯅ ꯊꯝꯕ ꯌꯥꯗꯕꯅꯤ ꯑꯗꯨꯒꯨꯝꯕ ꯆꯪꯉꯅꯤ ꯊꯣꯡ ꯀꯥꯟꯦ ꯃꯊꯛ ꯇꯥꯎ ꯇꯥꯎ ꯂꯩꯅ ꯎꯄꯥꯥꯏ ꯂꯩꯇꯦ ꯇꯨꯝꯆꯥ
ꯇꯟꯇꯥꯛꯁꯨ ꯌꯥꯝ ꯆꯥꯏ ꯍꯣꯏ ꯑꯩꯈꯣꯏꯗꯤ ꯑꯗꯨ ꯑꯣꯏꯔꯁꯨ ꯑꯁꯀ꯭ꯋꯥꯁꯒ ꯀꯩꯅꯣ ꯀꯣꯕꯤꯗꯣ ꯑꯁ ꯑꯗ ꯎꯗꯤ
ꯀꯥꯏ ꯃꯥꯔꯤ ꯀꯁꯨꯄꯥꯁꯦ
ꯍꯣꯏꯅꯦ ꯑꯩꯈꯣꯏ ꯀꯩꯅꯣ ꯐꯃꯨꯡꯗ ꯐꯥꯎ ꯑꯗꯨ ꯀꯣꯕꯤ ꯃꯅꯝ ꯅꯝꯕꯅꯦꯗ ꯆꯃꯟꯕꯒꯤꯈꯣꯏ ꯍꯣꯏꯅꯦ ꯑ ꯑꯩꯈꯣꯏ ꯂꯣꯠ ꯂꯣꯠꯅ ꯇꯨꯔꯦꯟꯗ ꯍꯨꯟꯊꯣꯛꯄꯅꯦ ꯁꯤ ꯏꯁꯀ꯭ꯋꯥꯁꯁꯦ ꯄꯤꯃꯟꯕꯒꯤꯀꯣꯠ ꯆꯥꯛ ꯆꯥꯝꯃꯟꯕꯒꯤ ꯗꯥꯥꯏꯅꯤꯡ ꯍꯣꯜ ꯑꯗꯨꯝ ꯊ ꯂꯩꯕ ꯂꯩꯇ꯭ꯕ ꯃꯇꯝꯗ ꯍꯧꯖꯤꯛꯀꯥꯟꯗꯤ ꯕꯣꯔꯗꯤꯡꯗꯤ ꯈꯔ ꯅꯨꯡꯉꯥꯏꯔꯝꯒꯅꯤꯗ
ꯍꯧꯖꯤꯛ ꯑꯉꯥꯡꯁꯤꯡ ꯂꯩꯕꯒ ꯍꯥꯏꯔꯗꯤ ꯑꯩꯈꯣꯏ ꯂꯩꯕ ꯃꯇꯝꯒ ꯍꯥꯏꯔꯗꯤ ꯌꯥꯝ ꯈꯦꯠꯅꯩ
ꯍ
ꯈꯣꯟꯣꯏꯁꯨ ꯅꯨꯡꯉꯥꯏꯦ ꯀꯩꯅꯣ ꯆꯥꯛ ꯏꯟꯁꯥꯡꯁꯨ ꯍꯥ